ꯍꯣꯢ ꯇꯥꯢ ꯇꯥꯥꯏ
ꯑꯣ ꯌꯨꯝꯗꯔꯣ ꯀꯩ ꯚꯤꯗꯤꯑꯣ
ꯒ꯭ꯔꯨꯞꯇꯨꯗ
ꯉꯔꯥꯡꯒꯤꯗꯨꯔꯣ
ꯍꯣꯏ
ꯑꯩ ꯎꯗꯦꯍꯦ ꯑꯩ ꯒ꯭ꯔꯨꯞ ꯆꯪꯗ꯭ꯔꯤꯌꯦ ꯁꯤꯃꯥ ꯌꯦꯡꯉ ꯂꯩꯕ ꯑꯗꯨꯒꯤ ꯏꯁ ꯁꯥꯔꯦ ꯁꯥꯔꯦ ꯊꯝꯃꯨ
ꯑꯩꯁꯦ ꯈꯪꯗ ꯈꯪꯗ꯭ꯔꯦꯅꯦ ꯇꯨꯝꯊꯣꯛꯄꯁꯨ ꯑꯁ ꯐꯖꯅ ꯏꯁꯂ‌ꯣ ꯇꯧ ꯂꯩꯔꯝꯃꯦ ꯎꯝ ꯍ‌ꯣꯏ
ꯑꯩꯁꯨ ꯑꯩꯒꯤ ꯌꯨꯝꯗ ꯇꯨꯝꯃꯤꯅ‌ꯦ ꯀꯥꯏꯅ ꯚꯤꯗꯤꯑꯣ ꯂꯧꯔꯤꯗꯣ ꯎꯗ꯭ꯔꯣ
ꯍꯥ ꯍꯥ
ꯑꯁ ꯑꯩꯈꯣꯏ ꯇꯥꯖꯦꯟꯁꯨ ꯇꯧꯔꯝꯃꯤꯅꯦ
ꯑꯣꯏ
ꯐꯖꯩ ꯐꯥꯖꯩ
ꯇꯥꯖꯦꯟꯗꯣ ꯃꯥ ꯍꯩꯅꯧ ꯆꯥ ꯃꯥꯜꯂꯦꯕ ꯍꯩꯅꯧ ꯆꯥꯔ ꯇꯨꯝꯊ‌ꯣꯛꯑ ꯃꯥꯜꯂꯦ ꯃꯆꯤꯟꯕꯥꯜ ꯃꯅꯥꯥꯛꯇ
ꯎꯝ ꯎꯝ ꯇꯧꯔꯝꯅꯤ ꯑꯗꯨ ꯉꯥꯡꯗꯤ ꯃꯍꯧꯁꯥꯅꯤ
ꯑꯩꯁꯨ ꯀꯃꯟ ꯔꯨꯝꯗ ꯑꯩꯈꯣꯏ ꯀꯃꯟꯔꯨꯝꯗ ꯇꯨꯝꯃꯦꯕ ꯑꯗꯨ ꯈꯪꯗ꯭ꯔꯦꯕ ꯑꯩꯁꯦ ꯇꯨꯝꯊꯣꯛꯄꯗꯨꯁꯨ
ꯑꯗꯨ ꯀꯃꯥꯏꯅ ꯔꯨꯝꯗ ꯀꯥꯔ ꯐꯃꯨꯡꯗ ꯇꯨꯝꯕ ꯍꯥꯏꯁꯦ ꯍꯧꯖꯤꯛ ꯐꯥꯎ ꯌꯥ ꯅꯤꯡꯁꯤꯡ
ꯅꯪ ꯅꯪ ꯈꯪꯗ꯭ꯔꯣ ꯑꯗꯨꯗꯣ ꯑꯗꯨꯨꯝ ꯀꯥꯏꯔꯒ ꯇꯨꯝꯃꯣ ꯅꯪ ꯈꯪꯗ꯭ꯔꯦ ꯌꯥꯏ ꯌꯥꯏꯅꯦ ꯏꯇꯥꯎꯁꯤꯡꯁꯤ ꯌꯥꯏꯅꯦ
ꯑꯗꯣ ꯑꯩꯁꯦ ꯃꯣꯏ ꯕꯣꯜ ꯌꯦꯡ ꯃꯇꯝꯗ ꯆꯥꯛ ꯉꯧꯒꯦ ꯈꯜꯂ ꯊꯣꯛꯄ ꯃꯥꯜꯂꯦ ꯑꯩꯁꯦ
ꯑꯥ
ꯔꯣꯝꯅ ꯍꯥꯏꯕꯤꯕꯅꯤꯗ ꯑꯩꯉꯣꯟꯗ ꯑꯗꯣ ꯆꯥꯛ ꯉꯧꯋꯦ ꯍꯥꯏꯅ ꯊꯣꯛꯄꯗꯣ ꯆꯥꯛ ꯉꯧꯗꯕꯤꯗ ꯆꯥꯛ ꯏꯟꯁꯥꯡ ꯆꯥꯛꯇꯨ ꯏꯟꯁꯥꯡ ꯍꯩꯕꯤꯔꯒ ꯄꯨꯁꯤꯜꯂꯛꯑ‌ꯦ
ꯌꯥꯏ ꯌꯥꯏ ꯅꯣꯏꯒꯤꯁꯦ
ꯆꯥꯛ ꯉꯧꯗꯕꯤꯗ ꯕ‌ꯦꯔꯅꯤ ꯈꯪꯗꯦ ꯆꯥꯗꯦ ꯆꯥꯗꯕ ꯃꯥꯜꯂꯦ ꯂꯪꯊꯣꯛꯈ꯭ꯔꯕ ꯃꯥꯜꯂꯦ ꯋꯥꯔꯤꯁꯦ ꯑꯁ ꯌꯥꯝ ꯇꯥꯅꯤꯡꯉꯥꯏ ꯌꯥꯝ ꯂꯩꯔꯤ ꯀꯔꯤ ꯇꯧꯕ꯭ꯔꯥ ꯍꯥꯏꯕꯁꯨ ꯏꯁꯥꯁꯨ ꯈꯪꯗꯦ ꯑꯩꯁꯦ ꯋꯥꯔꯤ ꯁꯥꯔꯒ ꯂꯩꯕ ꯃꯥꯥꯟꯂꯦ
ꯑꯦ ꯑꯗꯨ ꯒꯣꯝꯔꯥ ꯃꯌꯥꯝꯕꯒꯤꯗꯣ
ꯄꯥ
ꯑ ꯆꯨꯝꯕ꯭ꯔꯣ ꯉꯔꯥꯡ ꯉꯥꯔꯥꯡꯔꯤꯗꯣ
ꯑꯣꯏꯔꯝꯒꯅꯤ ꯈꯪꯗꯦ ꯑꯩꯁꯨ
ꯈꯨꯟꯗꯗꯤ ꯈꯨꯟꯗꯗꯤ ꯂꯩꯌ‌ꯦ ꯂꯩ‌ꯌ‌ꯦꯀꯣ ꯁꯤꯗ
ꯍꯧꯖꯤꯛ ꯑ‌ꯣꯏ ꯅꯍꯥꯟ ꯈꯛꯇꯪ ꯂꯥꯛꯑꯦꯅꯦ
ꯑꯦ ꯆꯩ ꯋꯥꯠꯂꯤꯅꯦ ꯑꯗꯨ ꯑꯗꯨꯗꯣ
ꯥꯃꯥ ꯑꯥ ꯑꯥꯗ ꯃꯐꯝꯗ ꯆꯠꯄꯗꯣ ꯑꯃꯨꯛ ꯌꯥꯗꯦ ꯍꯥꯏꯕꯅꯦꯕ ꯆꯠꯄꯒꯤ
ꯌꯥꯗ꯭ꯔꯕ ꯑꯣꯏꯔꯝꯅꯤ ꯆꯠꯂꯗꯤ ꯆꯩ ꯆꯩꯇꯨꯞ ꯆꯥꯔꯅꯤ
ꯑ ꯑꯗꯨꯏ ꯑꯣꯏꯔꯝꯃꯤ ꯁꯤꯗ ꯂꯩꯔꯤꯁꯤ ꯃꯌꯨꯝꯗ ꯅꯍꯥꯟꯗꯨꯁꯨ ꯃꯥꯒꯤ ꯚꯦꯟꯗꯣ ꯊꯧꯔꯒ ꯆꯠꯄ ꯎꯑꯦꯕ ꯑꯩ
ꯎꯝ
ꯉꯁꯤꯗꯤ ꯌꯦꯡꯒꯦꯔꯣ ꯕꯣꯜ
ꯈꯪꯗꯦꯅꯦ ꯇꯨꯒꯤ ꯌꯦꯡꯉꯗꯤ ꯁꯤꯁꯨ ꯄꯨꯜꯂꯞ ꯌꯦꯡꯕ ꯇꯥꯔꯕꯅꯤ ꯀꯩꯅꯣ ꯑꯗꯨꯗꯤ ꯑꯁ ꯆꯔꯆ ꯆꯔꯆꯁꯦ ꯃꯤ ꯂꯩꯉ‌ꯦ ꯃꯥꯟꯗ꯭ꯔꯦꯕꯣ ꯍꯥꯌꯦꯡꯁ‌ꯦ
ꯑꯗꯨꯅꯦ
ꯅꯪ ꯆꯠꯀꯦꯔꯣ
ꯈꯪꯗꯔꯦꯅꯦ ꯆꯠꯀꯦꯔꯥ ꯑꯗꯨ ꯉꯁꯤꯁꯨ ꯌꯦꯡꯁꯦ ꯍꯥꯏꯅꯔꯒ ꯂꯩꯕꯅꯦ ꯑꯗꯣ ꯅꯅꯥꯛꯇ ꯌꯦꯡꯒꯦꯔꯥ ꯑꯩꯁꯦ ꯑꯩꯒꯤꯗ ꯌꯦꯡꯒꯦꯔꯥ ꯈꯪꯗꯦ ꯅꯪ ꯃꯅꯥꯛ ꯇꯁꯨ ꯌꯦꯡꯕ ꯌꯥꯏ
ꯌꯦꯡꯕꯗꯤ ꯌꯥꯏꯗ
ꯕ꯭ꯔꯗꯔ ꯈꯣꯏꯗꯤ ꯕ꯭ꯔꯗꯔꯗꯤ ꯕ꯭ꯔꯗꯔꯁꯨ ꯌꯦꯡꯕ꯭ꯔꯥ ꯕ꯭ꯔꯗꯔꯗꯤ ꯌꯦꯡꯕ꯭ꯔꯥ
ꯑꯗ ꯌꯦꯡꯒꯅꯤ
ꯌꯦꯡꯗꯦ
ꯑꯥ
ꯃꯥꯗꯤ ꯀꯗꯥꯏꯗ ꯌꯦꯡꯕ꯭ꯔꯥ
ꯌꯦꯡꯗꯦꯗ ꯐꯣꯟꯗ ꯃꯔꯛ ꯃꯔꯛ ꯌꯦꯡꯕ꯭ꯔꯥ ꯈꯪꯗꯦ ꯍꯟꯗꯛꯔꯗꯤ ꯐꯣꯟꯗ ꯌꯦꯡꯕ꯭ꯔꯥ ꯈꯪꯗꯦꯕ ꯃꯔꯛ ꯃꯔꯛꯇ
ꯃꯥ ꯐ‌ꯣꯟꯗ ꯑꯣꯏꯔꯝ ꯐꯣꯟꯗꯣ ꯌꯦꯡ ꯃꯥꯏ ꯃꯥꯏ ꯔꯨꯝꯗ ꯌꯦꯡꯕ꯭ꯔꯥ
ꯑꯥ
ꯑꯣ ꯅꯨꯡꯇꯤꯒꯤ ꯌꯦꯡꯕ꯭ꯔ ꯃꯥꯗꯤ
ꯅꯨꯡꯇꯤ ꯃꯥꯜꯂꯤꯗ ꯅꯨꯡꯇꯤ ꯌꯦꯡꯗ ꯃꯥꯜꯂꯤꯗ ꯃꯑꯣꯡꯗꯣ
ꯉꯔꯥꯡꯗꯤ ꯃꯥ ꯃꯥ ꯇꯤꯚꯤꯗ ꯌꯦꯡꯔꯝꯒꯅꯤꯅ ꯑꯗꯨꯗꯤ
ꯍꯥꯥ
ꯇꯤꯚꯤꯗ ꯌꯦꯡꯕ꯭ꯔꯣ ꯉꯔꯥꯡꯗꯤ ꯃꯥ
ꯑꯃ ꯉꯔꯥꯡ ꯌ‌ꯦꯡꯗꯦꯍ‌ꯦ
ꯑꯦ ꯅꯪꯉ‌ꯣꯟꯗ ꯑꯣ ꯃꯁꯨ ꯌꯦꯡꯗꯕ꯭ꯔꯥ ꯉꯔꯥꯡꯗꯤ ꯌꯨꯝꯗ
ꯌꯦꯡꯗꯦ ꯉꯔꯥꯡꯗꯤ ꯊꯦꯡꯉ‌ꯦꯗ
ꯉꯔꯥꯡꯗꯣ ꯑꯁ ꯑꯩꯁꯨ
ꯇꯥꯏ
ꯉꯔꯥꯡꯗꯨꯁꯨ ꯑꯁ ꯀꯩꯅꯣ ꯇꯧꯕꯩꯅꯤꯅꯦ ꯕꯣꯜ ꯌꯦꯡꯕꯗꯨꯁꯨ ꯀꯃꯥꯏꯅ ꯌꯦꯡꯕ ꯅꯪꯁꯨ ꯈꯪꯗꯕ ꯑꯗꯨꯒꯤꯅꯤꯅꯦ
ꯀꯩ
ꯒ꯭ꯌꯥꯟ ꯇꯥꯗꯦꯗ
ꯅꯪꯅ ꯌꯦꯡꯉꯤꯗ‌ꯣ ꯆꯞ ꯃꯅꯥ ꯃꯅꯥꯔꯝꯅꯤꯗ
ꯍꯣꯏ ꯂꯣꯏꯅ ꯒ꯭ꯌꯥꯟ ꯃꯥꯡꯉꯦ ꯀꯩꯁꯨ ꯅꯤꯡꯁꯤꯡꯗꯦ ꯀꯔꯤ ꯇꯧꯔꯤꯕ꯭ꯔꯥꯁꯨ ꯏꯁꯥꯗ ꯏꯁꯥꯅ ꯀꯔꯤ ꯇꯧꯕ ꯍꯥꯏꯁꯨ ꯈꯪꯗ꯭ꯔꯦ ꯍꯧꯖꯤꯛꯇꯤ ꯈꯪꯗ꯭ꯔꯦ ꯉꯔꯥꯡꯗꯨꯗꯤ ꯉꯥꯔꯥꯡꯗꯨꯁꯨ ꯑꯁ ꯈꯪꯗꯔ‌ꯦꯗ ꯋꯥꯃꯟꯕꯒꯤ ꯃꯅꯝꯁꯨ ꯅꯝꯅꯤꯡꯗ꯭ꯔꯦ ꯍꯧꯖꯤꯛꯇꯤ
ꯑꯗꯨꯅꯦ
ꯇꯟꯒ꯭ꯔꯦ ꯍꯧꯖꯤꯛꯇꯤ ꯏꯁꯥꯁꯨ ꯃꯥꯡꯉꯦ ꯑꯁ ꯌꯥꯗ꯭ꯔꯦ ꯁꯤꯒꯨꯝꯕꯁꯦ ꯇꯧ ꯊꯥꯗꯣꯛꯑꯒꯦꯗ
ꯑꯁꯤꯒꯨꯝꯕ ꯄꯣꯠꯁꯦ ꯏꯁ ꯊꯥꯗ‌ꯣꯛ ꯊꯥꯗꯣꯛꯑꯒꯦ ꯌꯥꯔꯔꯣꯏ ꯁꯤꯗꯤ
ꯑꯦ
ꯑꯗꯨ ꯑꯩ ꯃꯟꯗꯦꯗꯒꯤꯁꯨ ꯑꯃꯨꯛꯀ ꯑꯩ ꯒꯥꯔꯤ ꯊꯧꯕ ꯍꯧꯔꯅꯤ ꯑꯁ
ꯑ‌ꯣ
ꯍꯥꯍ ꯒꯌꯥꯟ ꯃ‌ꯦꯟ ꯇꯗ‌ꯦ ꯃꯣꯔꯅꯤꯡ ꯑꯦꯠ ꯊꯥꯔꯇꯤ ꯗ
ꯑꯩꯠ ꯊꯥꯔꯇꯤꯗ ꯆꯠꯅꯤ‌ ꯍꯥꯏꯔꯗꯤ ꯑꯩꯠ ꯊꯥꯔꯇꯤ ꯌꯧꯅꯤꯡꯉꯥꯏ
ꯑꯩꯠ ꯊꯥꯔꯇꯤꯗ ꯆꯠꯅꯤ ꯌꯧꯔꯝꯅꯤ ꯄꯨꯡ ꯀꯌꯥꯗ ꯅꯥꯏꯟ ꯑꯗꯨꯋꯥꯏ ꯊꯤꯟꯕꯗꯤ ꯑꯥ ꯍꯥꯏꯕꯗꯤ ꯂꯧꯕꯗꯣ
ꯍꯣꯏ
ꯊꯤꯟꯕꯤꯔꯅꯤ ꯄꯤꯛ ꯇꯧꯕꯗꯣ ꯄꯨꯡ ꯑꯃ ꯑꯗꯨꯋꯥꯏꯗ ꯑꯗꯨꯁꯨ ꯐꯖꯅ ꯏꯟꯀ꯭ꯋꯥꯏꯔꯤ ꯇꯧꯗ꯭ꯔꯔꯤ ꯒꯥꯔꯤꯁꯨ ꯀꯃꯥꯏꯅ ꯇꯧꯕ꯭ꯔꯣ ꯍꯥꯏꯕꯁꯨ ꯈꯪꯗꯦ ꯌꯦꯡ ꯆꯠꯂꯒ ꯍꯪ꯭ꯕ ꯍꯪꯗ꯭ꯔꯦ ꯎꯝ ꯑꯗꯨꯒ ꯃ ꯑꯉꯥꯡ ꯂꯧꯑꯣꯕꯨ ꯀꯗꯥꯏꯗꯅꯣ ꯍꯥꯏꯕꯁꯨ ꯑꯦꯜ ꯄꯤ ꯒꯣꯟꯃꯩ ꯀꯩꯅꯣ ꯈꯣꯏꯒꯤꯔꯣꯝ ꯑꯗꯨꯅꯤ ꯍꯥꯏꯌꯦ ꯑꯗꯨꯁꯨ ꯃꯁꯛꯁꯨ ꯈꯪꯗꯦ ꯑꯉꯥꯡꯁꯨ
ꯆꯠꯂꯒ ꯌꯦꯡꯗꯔꯗꯤ ꯌꯥꯔꯔ‌ꯣꯏ ꯍꯣꯏ ꯍꯪꯒꯅꯤ ꯍꯣꯔ‌ꯦꯟ ꯀꯣꯜ ꯇꯧꯔꯒ
ꯎꯝ ꯑꯉꯥꯡ ꯊꯤꯟꯕ ꯍꯥꯏꯕꯨ ꯍꯥꯏ ꯃꯦꯔꯤ ꯈꯣꯏꯒ ꯑꯥꯔꯖꯤꯗ ꯑꯥ ꯏꯁꯇ‌ꯦ ꯑꯥ ꯂꯦꯑꯣꯚꯔꯁ ꯇꯧꯕ ꯂꯩꯌ‌ꯦ ꯂꯣꯏꯔ‌ꯦꯍꯦ ꯏꯇꯥꯎ
ꯍꯂꯛꯄꯗ ꯉꯥꯇꯪ ꯒꯔꯤ ꯐꯝꯃꯨꯕꯀꫭ
ꯒꯥꯔꯤ ꯃꯅꯨꯡ ꯐꯥꯎꯍꯜꯂꯒ ꯍꯥ ꯅꯪꯅ ꯃꯅꯨꯡꯗ
ꯁꯇꯦꯟꯗꯤꯡ ꯄꯦꯛ ꯇꯧꯔ ꯂꯦꯞꯆꯤꯡ
ꯂꯤꯞꯇꯤꯡ ꯇꯧꯔꯒꯂ ꯊꫭꯔꯛꯄꯅꯤꯅꯦ
ꯅꯒꯥꯂꯨꯡ ꯑꯦ ꯗꯨꯠꯀ ꯄꯤꯠꯇ꯭ꯔꯨꯗꯣ ꯑꯗꯨꯒ ꯇꯧꯋꯌꯦ ꯃꯥ ꯅꯅꯤꯍꯦ ꯅꯕꯥꯅꯤ ꯆꯞ ꯆꯥꯔꯅꯤ
ꯃꯥꯁꯨ ꯍꯟꯗꯛꯁꯦ ꯁꯦꯟ ꯐꯪꯕ ꯃꯥꯜꯂꯤꯅꯦ ꯃꯥꯁꯦ ꯇꯨꯂꫭꯞ ꯆꯪꯕ ꯃꯥꯜꯂꯦ
ꯇꫭꯂꫭꯞ ꯇꫭꯂꫭꯞ ꯆꯪꯕꯩ ꯑꯣꯏꯔꯔꯕꯅꯤ ꯃꯥ ꯃꯔꯨꯞ ꯄꯩꯁꯥ ꯄꯤꯒꯦ ꯀꯔꯤ ꯀꯔꯥ ꯁꯤꯅꯤꯔ ꯇꯧꯔꯦ ꯍꯣꯏꯁꯦ
ꯀꯔꯥꯔꯣ
ꯗꯨꯠꯇꫭ ꯗꯨꯠ ꯎꯝ ꯁꯨꯃꯥꯏꯅꯁꯨ ꯄꫭꯂꫭꯞ ꯐꯪꯉꯁꯨ ꯀꯩꯅꯣꯅꯤꯅꯦ ꯂꯣꯏ ꯂꯣꯏꯅ ꯆꯠꯂꯦꯕ ꯃꯥꯁꯨ ꯃꯔꯨꯞꯇꯔ ꯀꯔꯤꯔꯥ ꯐꯣꯟꯗꯔ
ꯎꯝ
ꯃꯁꯥꯒꯤ ꯊꯝꯅꯤꯡꯉꯥꯏ ꯂꯩꯗꯕ ꯃꯥꯜꯂꯦꯅ ꯑꯗꯨꯗꯤ ꯃꯥꯁ ꯃꯁꯥꯒꯤ ꯈꯔ ꯂꯦꯝꯃꯗꯤ ꯀꯣꯏꯔꯨꯁꯤ ꯍꯥꯏꯒꯦ ꯇꯧꯅꯤ ꯃꯥꯅ ꯆꯠꯁ ꯍꯥꯏꯗꯣ ꯅꯪꯒꯤ ꯅꯪꯒꯤ ꯅꯪ ꯅꯪꯒꯤ ꯕꯥꯔꯗꯦꯒꯤ ꯀꯣꯏꯕ ꯆꯠꯀꯅꯤ ꯍꯥꯏꯕꯗꯣ
ꯑꯥ
ꯑꯗꯨꯒꯤꯗꯨꯁꯨ ꯆꯠꯇ꯭ꯔꯒ ꯃꯥꯅ ꯍꯥꯏꯕ ꯃꯇꯝꯗ ꯆꯠꯁꯦ ꯍꯥꯏ ꯍꯥꯏꯕꯗꯣ
ꯑꯥ
ꯄꯩꯁꯥ ꯐꯪꯕꯗ ꯆꯠꯁꯦ ꯍꯥꯏꯕ ꯃꯥꯜꯂ ꯃꯥꯁꯦ ꯃꯥꯥꯏ ꯄꯩꯁꯥ ꯐꯪꯕꯒ ꯅꯍꯥꯟꯁꯨ ꯍꯥꯏꯌꯦ ꯑꯩꯉꯣꯟꯗ ꯎꯝ ꯃꯥ ꯄꯩꯁꯪ ꯄꯩꯁꯥ ꯐꯪꯕ ꯉꯥꯏꯈꯤꯒꯦ ꯍꯥꯏꯌꯦꯕ ꯈꯪꯗꯔꯦꯗ ꯎꯝ ꯑꯦꯟꯗꯛ ꯁꯤ ꯑꯁ ꯌꯥꯝꯅ ꯀꯥꯡꯅꯀꯣ ꯄꯩꯁꯥ
ꯀꯪꯉꯦꯅꯦ ꯀꯪꯉꯦꯅꯦ ꯎꯄꯥꯏ ꯂꯩꯇꯦ ꯀꯥꯡꯖꯨ ꯏꯁꯤꯡ ꯇꯥꯔꯁꯨ ꯂꯣꯏꯅ ꯀꯪꯊꯣꯛꯀꯅꯤꯅ ꯑꯃꯨꯛꯒ ꯈꯨꯀꯪꯁꯦ ꯌꯥꯗꯦ
ꯑꯗꯨꯅꯤ ꯁꯥꯏꯟ ꯀꯔꯤꯁꯨ ꯂꯩꯇꯦ ꯏꯁꯀꯣꯂꯔꯁꯤꯞꯁꯨ ꯂꯥꯛꯇꯦ
ꯑꯣꯛꯇꯣꯕꯔ ꯁꯦꯞꯇꯦꯝꯕꯔ ꯑꯣꯛꯇꯣꯕꯔ ꯑꯗꯨꯋꯥꯏ ꯑꯣꯏꯔꯕꯅꯤ ꯁꯀꯣꯂꯔꯁꯤꯞꯁꯨ ꯉꯔꯥꯡꯗꯣ ꯅ ꯊꯥꯂꯨ ꯀꯩꯅꯣꯗ ꯑꯄꯩ ꯈꯣꯏꯒꯤ ꯃꯆꯥꯅꯨꯄꯤꯗꯣ
ꯑꯥ
ꯍꯣꯏ ꯑꯩ ꯍꯪꯕꯅꯦꯕ ꯃꯉꯣꯟꯗ
ꯀꯩ
ꯄꯥꫪ ꯁꯦꯀꯦꯟ ꯃꯔꯝ ꯈꯥꯡꯈꯔꯣ ꯍꯥꯏꯅ ꯑ ꯏꯁꯀꯣꯂꯔꯁꯤꯞ ꯁꯨ ꯉꯥꯏꯅꯤꯡꯗ꯭ꯔꯦ ꯇꯧꯔ ꯂꯩꯔꯅꯤ ꯃꯥꯗꯤ
ꯑꯁ ꯑꯥꯔꯖꯤꯁꯨ ꯅꯨꯡꯉꯥꯏꯔꯣꯏꯅꯦ ꯑꯩꯈꯣꯏꯒꯤ ꯑꯁ
ꯃꯤꯁꯤꯡꯗ ꯂꯣꯏ ꯆꯠ
ꯂꯣꯏ ꯆꯠꯈ꯭ꯔꯦ
ꯑꯗꯨ ꯏꯅꯦ ꯑꯩꯈꯣꯏ ꯂꯩꯗ꯭ꯔꯗꯤ ꯑꯩꯈꯣꯏꯁꯦ ꯈꯔ ꯅꯨꯡꯉꯥꯏꯇꯦ ꯎꯝ
ꯗ ꯍꯣꯡꯕ ꯇꯥꯔꯕ
ꯍꯣꯏ ꯃꯐꯝ ꯃꯐꯝ ꯍꯣꯡꯕ꯭ꯔꯥ ꯅꯠꯇ꯭ꯔꯒ ꯌꯥꯝ ꯇꯣꯏꯗꯕꯤꯗ
ꯃꯐꯝ ꯑꯇꯩꯁꯨ ꯌꯥꯗꯤꯅꯤ
ꯑꯗꯨꯅꯤ ꯃꯐꯝ ꯐꯖꯕ
ꯑꯃ ꯍꯥꯎꯗꯤ ꯑꯃ ꯌꯥꯗꯕ ꯑꯃ ꯌꯥꯗꯦ ꯑꯃ ꯌꯥꯗꯕ
ꯑꯗꯨꯅꯤ ꯇꯣꯛ ꯈꯔꯨ ꯍꯥꯏꯕ ꯃꯥꯜꯂꯤꯦꯗ ꯃꯣꯏꯁꯦ
ꯎꯝ ꯆꯨꯝꯃꯤ
ꯌꯥꯗ꯭ꯔꯦ ꯑꯩꯈꯣꯏꯁꯦ ꯃꯐꯝꯁꯨ ꯂꯩꯇ꯭ꯔꯦ ꯑꯗꯨꯒ ꯑꯇꯣꯞꯄ ꯃꯐꯝ ꯆꯠꯀꯦ ꯍꯥꯏꯔꯁꯨ ꯂꯥꯞꯃꯟꯕ ꯀꯔꯤ ꯀꯔꯥ ꯀꯣ ꯅꯨꯡꯉꯥꯏꯇꯦꯅ
ꯎꯝ
ꯑꯥ ꯂꯝꯁꯥꯡꯂꯣꯝꯗꯁꯨ ꯆꯠꯂꯨꯁꯦ
ꯂꯥꯞꯄ ꯑꯗꯨꯗꯤ ꯅꯣꯡꯝꯐꯠꯇꯒꯗꯤ ꯌꯥꯅꯤꯗꯕꯨ ꯑꯩ
ꯑꯗꯨꯅꯦ ꯅꯨꯡꯇꯤꯒꯤ ꯍꯧꯖꯤꯛꯇꯤ ꯅꯦꯠꯀꯤ ꯇꯧꯕ ꯉꯝꯃꯔꯗꯤ ꯑꯩꯈꯣꯏꯁꯤ ꯊꯕꯛ ꯉꯥꯛꯇ ꯊꯕꯛ ꯉꯥꯛꯇ ꯃꯥꯁꯥ ꯃꯁꯥꯒꯤ ꯊꯕꯛ ꯉꯥꯛꯇꯥ ꯂꯩꯔꯅꯤ ꯍꯧꯖꯤꯛꯇꯤ ꯑꯗꯨꯒꯤ ꯅꯪꯁꯨ ꯀ꯭ꯂꯥꯁ ꯆꯠꯄ ꯍꯧꯔꯅꯤꯅ
ꯑ
ꯇꯥꯡ ꯀꯌꯥꯗ
ꯍꯥꯏꯔꯛꯇ꯭ꯔꯤ ꯒ꯭ꯔꯨꯞꯇꯤ ꯁꯦꯝꯈ꯭ꯔꯦ
ꯑꯥ ꯖꯨꯂꯥꯏ ꯑꯥꯒꯁ ꯑꯗꯨꯋꯥꯏꯗ ꯍꯧꯅꯤ ꯃꯥꯟꯈꯦꯗ ꯅꯣꯏꯁꯨ
ꯎꯝ ꯖꯨꯂꯥꯏ ꯈꯪ ꯑꯒꯁ ꯋꯥ ꯍꯥꯎꯗꯣ ꯃꯥꯂꯦ
ꯎꯝ ꯑꯗꯨ ꯍꯧꯔꯗꯤ ꯅꯪꯁꯨ ꯃꯄꯥꯟ ꯊꯣꯛꯄ ꯁꯪꯉꯔꯣꯏ
ꯎꯝ
ꯐꯁ ꯃꯟꯊ ꯋꯥꯟ ꯇꯨ ꯃꯟꯊ
ꯈꯔ ꯃꯑꯣꯡ ꯌꯦꯡꯕ ꯇꯥꯕꯅꯦ ꯑꯗꯨꯒ ꯊꯩꯗꯣꯛꯇꯦ ꯍꯥꯏꯔꯗꯤ ꯊꯥ ꯑꯃꯗ ꯁꯛ ꯑꯃ ꯌꯥꯎꯅꯤ ꯍꯧꯅꯤ ꯍꯥꯏꯕ
ꯎꯝ ꯈꯔ ꯆꯔꯇꯤꯡꯗꯗꯤ ꯈꯔ ꯇꯣꯏꯕꯤꯔꯣꯕ ꯑ ꯉꯥꯏꯍꯥꯛꯇꯪ ꯂꯩꯔꯗꯤ ꯑ ꯃꯑꯣꯡ ꯈꯔ ꯇꯧꯕꯤꯔꯦ